ꯇꯥꯕ꯭ꯔꯣ ꯀꯗꯥꯏꯗ ꯆꯠꯇꯣꯏꯅꯣ ꯈꯪꯗ꯭ꯔꯦ ꯂꯝꯕꯤ ꯇꯥꯛꯑꯣ
ꯂꯝꯕꯤ ꯇꯥꯛꯑꯣ ꯑꯩ ꯄꯜꯂꯦ
ꯌꯦꯂꯣꯗꯣ ꯀꯥꯏ ꯊꯣꯛꯀꯦ
ꯌꯦꯂꯣꯗꯨ ꯁꯤꯗ ꯊꯣꯛꯑꯦ ꯑꯗꯨ ꯆꯪꯕ ꯌꯥꯗꯦ ꯄꯝ ꯄꯝꯑꯣꯟ ꯇꯧꯑꯣꯌꯦ ꯃꯈꯥꯗ ꯂꯝꯕꯤꯒ ꯂꯩꯕꯩ ꯁꯤꯒꯤ ꯌꯣ ꯑꯣ ꯌꯥꯔꯝꯃꯦ ꯌꯥꯔꯝꯃꯦ ꯌꯥꯔꯦ ꯑꯗꯨꯗꯤ
ꯂꯝꯕꯤ ꯃꯥꯟꯅꯗꯕ꯭ꯔꯣ ꯅꯍꯥꯟ ꯆꯦꯜꯂꯤꯗꯣ
ꯑꯩ ꯂꯝꯕꯤꯗꯨꯅ ꯑꯇꯣꯞꯄ ꯂꯝꯕꯤ ꯀꯩꯅꯣ ꯊꯣꯡ ꯀꯩꯅꯣ ꯄꯨ ꯊꯣꯡ ꯄꯨꯅꯥ ꯄꯥꯟꯗ ꯃꯐꯝ ꯑꯃꯗ ꯂꯩꯔꯝꯃꯦ ꯑ ꯃꯣꯏ ꯖꯨꯝꯕꯤ ꯃꯆꯥ ꯃꯁꯨꯁꯦ ꯍꯥꯠꯅꯤꯡꯗꯕ ꯑꯩ ꯅꯨꯡꯁꯤ ꯅꯨꯄꯥꯅꯦꯕ ꯑꯩꯗꯤ ꯑꯩꯗꯤ ꯃꯤꯅꯨꯡꯁꯤ ꯆꯥꯎ
ꯕ꯭ꯔꯣ ꯍꯥꯠꯇꯣꯛꯏꯗꯤ ꯀꯩ ꯁꯦꯀꯤꯌꯣꯒꯤ ꯂꯝꯆꯠꯇꯤ ꯆꯠꯂꯤ ꯃꯤꯅꯨꯡꯁꯤ ꯆꯥꯎꯏ ꯍꯥꯏꯔꯒ
ꯃꯤꯒꯤ ꯆꯤꯟ
ꯈꯪꯗꯦ ꯑꯩꯗꯤ ꯑꯁꯦꯡꯕꯇ ꯉꯥꯡꯉꯦ ꯁꯦꯀꯤꯌꯣꯒꯤ ꯂꯝꯆꯠ ꯅꯠꯇ꯭ꯔ ꯅꯪ ꯆꯠꯂꯤꯗꯣ
ꯑꯗꯁꯤꯌꯣꯡ ꯑꯩꯕꯣ ꯀꯌꯥ ꯑꯗꯣ ꯃꯥꯅ ꯍꯥꯠꯕꯗꯤ ꯌꯥꯕ꯭ꯔꯣ ꯃꯄꯥꯥꯅ ꯍꯥꯠꯄꯗꯤ ꯌꯥꯕ꯭ꯔꯣ ꯃꯄꯥꯅ ꯍꯥꯠꯂꯝꯅꯤ ꯑꯦ ꯃꯥ ꯍꯥꯠꯀꯦ ꯇꯧꯔꯨꯕꯩꯅꯦ ꯗꯨꯒꯤ ꯑꯃ ꯑꯗꯨꯏ ꯅꯨꯄꯥ ꯃꯆꯥ ꯑꯉꯥꯡꯗꯣ ꯂꯩꯔꯝꯗ꯭ꯔꯗꯤ ꯁꯤꯔꯗꯣꯅꯤ ꯑꯗꯣ ꯍꯥꯠꯇꯤ ꯍꯥꯠ ꯑꯗꯣ ꯍꯥꯠꯂꯕꯅꯦ ꯃꯥ ꯁꯤꯔꯗꯨꯅꯦ ꯑꯉꯥꯡꯗꯨꯅ ꯍꯤꯡꯍꯟꯕꯤꯔꯤꯅꯦ ꯃꯥꯗꯣ ꯃꯄꯣꯛ ꯑꯃ ꯄꯣꯛꯄꯤꯔꯤꯅꯦ ꯑꯗꯨꯒꯤ ꯑꯉꯥꯡꯗꯨꯅ ꯄꯣꯛꯄꯩꯅꯦ ꯑꯉꯥꯡꯗꯨꯗ ꯑꯗꯨꯝ ꯀꯩꯅꯣ ꯑꯉꯥꯡꯗꯨꯗ ꯑꯗꯨꯝ ꯑꯉꯥꯡꯒꯤ ꯑꯉꯥꯡꯗꯨꯒꯤ ꯃꯆꯥꯅꯨꯄꯥ ꯍꯥꯏꯇꯥꯏꯞꯇ ꯃꯥꯟꯅ ꯇꯧ ꯂꯩ ꯑꯗꯣ ꯑꯉꯥꯡꯅ ꯑꯅꯧꯕ ꯃꯄꯣꯛ ꯑꯃ ꯄꯣꯛꯄꯤꯕꯩꯅꯦ ꯃꯥ
ꯎꯝ ꯑꯉꯥꯡꯗꯨꯁꯨ ꯁꯤꯗꯤ ꯁꯤꯈ꯭ꯔꯕꯅꯤ ꯃꯥꯅ ꯃꯣꯔꯇꯜ ꯄ꯭ꯂꯦꯠ ꯑꯅꯤ ꯄꯥꯏꯕꯩꯀꯥꯟꯒꯤ ꯗꯨꯗ
ꯀꯤꯗꯦ ꯀꯃꯥꯏꯟ ꯁꯤꯒꯤꯕ
ꯌꯨꯝꯃꯩ ꯆꯥꯛ ꯑꯔꯩ ꯑꯗꯨꯃꯥꯏ ꯃꯥꯁꯤꯗꯤ ꯍꯤꯡꯕꯨꯗꯤ ꯍꯤꯡꯉꯤ ꯑꯗꯣ ꯃꯣꯇꯣꯔ ꯕ꯭ꯂꯦꯠ ꯑꯅꯤꯗꯨꯅ ꯀꯝꯕꯅ ꯃꯌꯥ ꯊꯧꯒꯦꯗꯣ ꯌꯦꯡꯉꯝꯃꯅꯤꯕ ꯑꯉꯥꯡꯗꯨꯗ
ꯌꯦꯡꯉꯝꯃꯣꯏꯗ ꯀꯩ ꯑꯉꯥꯡ ꯑꯉꯥꯡ ꯃꯥ ꯃꯥ ꯄꯣꯛꯄꯤꯔꯤꯕ ꯑꯉꯥꯡ ꯑꯉꯥꯡꯗꯨꯗ
ꯎꯝ
ꯀꯩꯒꯤꯅꯣ
ꯊꯥꯃꯌꯥ ꯊꯧꯕ ꯌꯦꯡꯅꯤꯡꯕꯒꯤ
ꯀꯩꯒꯤꯅꯣ ꯍꯦ
ꯊꯥꯡ ꯑꯅꯤꯗꯨ ꯃꯆꯨꯗꯤ ꯃꯥꯟꯅꯗꯦꯗꯅ ꯑꯗꯨꯗꯨꯒꯤ ꯃ‌ ꯃꯊꯧ
ꯆꯨ ꯃꯥꯟꯅꯗꯧꯗꯨꯗ ꯀꯅꯥ ꯍꯦꯟꯅ ꯊꯧꯒꯦꯗꯣ ꯌꯦꯡꯉꯤꯅꯦꯕ
ꯎꯝ ꯑꯗꯨꯗꯅꯤ ꯌꯦꯡꯗꯤ ꯀꯅꯥꯕꯨ ꯂꯩꯔꯤꯒꯦ ꯂꯣꯏ ꯂꯣꯏꯒ ꯅꯠꯇ꯭ꯔꯣ
ꯂꯩꯔꯤ ꯑꯃ
ꯀꯅꯥ
ꯆꯨꯝꯅ ꯍꯥꯏꯗꯤ ꯑ ꯂꯤꯟꯖꯥ ꯀꯥꯡꯕꯨꯗꯣ ꯅꯤꯟꯖꯥ ꯀꯥꯡꯕꯨꯗꯣ ꯌꯦꯡꯉꯁꯦ ꯍꯥꯏꯃꯤꯗ ꯃꯥ ꯃꯥ ꯄꯣꯛꯄꯤ ꯃꯥ ꯅꯧꯅ ꯄꯣꯛꯄꯤꯔꯤꯕ ꯑꯉꯥꯡꯗꯨꯗ ꯃꯥ ꯄꯥꯞ ꯄꯨꯔꯣꯏꯗ꯭ꯔꯣ
ꯄꯨꯔꯣꯏ ꯌꯦ ꯃꯣꯏ ꯁꯦꯀꯤꯌꯣꯔꯗꯣ
ꯀ ꯑꯦ ꯁꯦꯀꯤꯔꯣꯁꯨ ꯄꯥꯞꯄꯨꯏ ꯃꯥꯁꯨ ꯃꯤ ꯅꯠꯇꯕꯔꯣ
ꯃꯥ ꯃꯤ ꯅꯠꯇ꯭ꯔꯦ ꯃꯥ ꯁꯨꯔꯥꯅꯤ
ꯁꯨꯔꯥ ꯍꯥꯏꯖꯤꯅ ꯀꯩꯅꯣ
ꯑꯐꯪ ꯑꯝꯐꯪ ꯂꯣꯏ ꯂꯣꯏꯁꯤꯟꯕꯤꯅꯤ
ꯐꯪ ꯐꯪ ꯂꯣꯏ ꯂꯣꯏꯁꯟꯗ꯭ꯔꯗꯤ ꯀꯃꯥꯏ ꯇꯧ
ꯑꯗꯨꯗꯤ ꯁꯨꯔꯥ ꯅꯠꯇ꯭ꯔꯦꯗꯅ
ꯀꯩꯒꯤꯅꯣ ꯅꯠꯇ꯭ꯔꯤꯗꯣ
ꯑꯗꯨꯅ ꯁꯦꯀꯤꯔ ꯑꯣꯏꯕꯒꯤ ꯁꯤꯀꯤꯔ ꯑꯣꯏꯔꯝꯗ꯭ꯔꯗꯤ ꯑꯗꯨꯝ ꯂꯣꯏ ꯂꯣꯏꯔꯦ ꯑꯗꯨ ꯂꯣꯏꯗ꯭ꯔꯗꯤ ꯑꯗꯨꯝ ꯁꯦꯀꯤꯔ ꯑꯣꯟꯂꯦ
ꯀꯩꯒꯤꯅꯣ ꯑꯣꯟꯗ꯭ꯔꯗꯤ ꯁꯤꯒꯤꯔꯣ
ꯀꯩꯅꯣ ꯀꯩ ꯕꯤꯠꯇꯅꯣ ꯅꯪ ꯃꯦꯟ ꯇꯥꯛꯁ ꯑꯃꯨꯛ ꯁꯥꯅꯈꯠꯂꯛꯏꯖꯤꯅ
ꯇꯥꯛꯁꯤ ꯁꯥꯟꯅꯗ꯭ꯔꯗꯤ ꯀꯩꯗꯧꯗꯣꯏꯕ ꯑꯩꯗꯤ ꯇꯨꯝꯃ ꯂꯩꯌꯣ ꯍꯥꯏꯔ ꯅꯪ
ꯖꯨꯗꯣ
ꯑꯗꯨꯗꯤ ꯍꯥꯏꯗꯤ ꯁꯥꯏ ꯀꯨꯋꯦꯁ ꯇꯧꯗꯧꯅꯦ ꯑꯗꯨꯗꯤ
ꯁꯥꯏꯠ ꯀ꯭ꯋꯦꯁ ꯂꯩꯕ꯭ꯔꯥ
ꯑ ꯑꯗꯨ ꯁꯏꯠ ꯀ꯭ꯨꯋꯦꯁ ꯍꯥꯏꯗꯤ ꯑꯗꯨꯁꯨ ꯌꯥꯝ ꯌꯥꯝ ꯀꯣꯛ ꯉꯥꯎꯕ ꯑꯣꯏꯌꯦꯕꯀꯣ ꯁꯨꯃꯥꯏꯅ ꯇꯔꯟ ꯑꯣꯟ ꯇꯧꯗꯣꯏꯅꯦꯕ ꯑꯗꯨꯒ ꯂꯨꯠ ꯐꯖ ꯐꯖꯕ ꯅꯣꯡꯃꯩ ꯐꯖ ꯐꯖꯕ ꯐꯪ ꯁꯥꯕ ꯌꯥꯗꯣꯏꯅꯦꯕ
ꯑꯥ ꯑꯗꯣ ꯂꯨꯕ꯭ꯔꯥꯕ
ꯀꯨꯏꯌꯦ ꯀꯣꯛ ꯉꯥꯎꯋꯦ ꯀꯗꯥꯏꯗꯒꯤ ꯅꯪ ꯈꯪꯉꯨꯕꯨ ꯅꯪ ꯈꯪꯗꯕꯩ
ꯎꯝ ꯑꯗꯨ ꯈꯪꯗꯕꯩ ꯅꯠꯇ꯭ꯔꯣ ꯑꯩꯅ ꯍꯪꯉꯤꯁꯦ
ꯑꯗꯣ ꯅꯪ ꯈꯪ ꯈꯪꯕ ꯌꯥꯏꯗꯅ ꯑꯗꯨꯗꯤ ꯑꫭ ꯑꫭꯏꯌꯦ
ꯌꯥꯗꯤ ꯍꯥꯏꯂꯛꯑꯣ ꯀꯃꯥꯏ ꯇꯧꯒꯦꯗꯣ
ꯍꯥꯏꯗꯤ ꯀꯣꯛ ꯉꯥꯎꯗꯣꯏꯅꯦꯕ ꯂꯝꯕꯤ ꯆꯠꯐꯝ ꯃꯌꯥꯝ ꯂꯩꯗꯣꯏꯅꯦꯕ
ꯎꯝ ꯑꯗꯣ ꯑꯃ ꯑꯣꯏꯔꯁꯨ ꯉꯝꯃꯣꯏꯗ꯭ꯔꯣ ꯑꯃꯇꯪ ꯑꯣꯏꯔꯁꯨ
ꯑꯗꯣ ꯑꯩ ꯌꯦꯡ ꯑꯗꯣ ꯃꯦꯞꯁꯤꯁꯨ ꯑꯩ ꯍꯥꯏꯗꯤ ꯈꯤꯇꯪ ꯀꯟꯈꯤꯕ ꯑꯝꯃ ꯐꯩꯗꯅ ꯏꯁꯥ ꯏꯔꯨꯁꯦ ꯈꯤꯇꯪ ꯊꯥꯛꯈꯤꯝ ꯐꯩꯗꯅ ꯑꯗꯨ ꯊꯥꯛꯑꯗꯤ ꯀꯜꯂꯗꯤ ꯑ ꯐꯨꯗꯠꯅꯔꯦꯗꯅ
ꯑꯗꯨ ꯃꯦꯞꯇꯣ ꯍꯥꯏꯗꯤ ꯀꯣꯏꯆꯠ ꯆꯠꯄ ꯌꯥꯗꯦꯕ ꯃꯦꯞꯇꯣ ꯑꯇꯣꯞꯄ ꯃꯐꯝꯗ ꯂꯩꯕꯁꯨ ꯌꯥꯎꯋꯦꯕ ꯑꯗꯨꯅ ꯑꯗꯨꯒꯤ ꯑꯣꯟ ꯇꯧꯅꯕ ꯍꯣꯠꯅꯕꯗ ꯖꯨꯝꯕꯤ ꯕꯣꯁꯀꯨꯝꯕ ꯈꯔ ꯐꯨꯅꯕꯅꯦꯕ ꯑꯗꯨꯗ ꯃꯣꯏꯗꯣ ꯐꯨꯅ ꯉꯝꯅꯕ
ꯁꯥꯏꯠ ꯎ ꯊꯥꯛꯄꯅꯦꯕ ꯈꯪꯉꯥꯕ
ꯎꯝ ꯀꯩꯒꯤꯅꫭ ꯅꯪ ꯍꯩꯇꯕꯒꯤ ꯃꯦꯟ ꯀꯋꯦꯁꯇ ꯆꯠꯂꯒ ꯊꯥꯛꯇ꯭ꯔꯥꯁꯨ ꯁꯥꯏꯠ ꯀꯋꯦꯁꯇ ꯆꯠꯂꯒ ꯑꯗꯨꯝ ꯊꯥꯛꯄ ꯌꯥ
ꯑꯗꯨ ꯌꯦꯛꯁꯄꯤ ꯑꯃꯨꯛ ꯀꯥꯔꯗꯤ ꯚꯣꯂꯥꯇꯥꯏꯜꯁꯤꯡꯅ ꯇꯥꯟꯅꯕꯤ ꯁꯥꯟꯅ ꯇꯥꯕꯅꯦ ꯎꯝ ꯑꯩ ꯆꯦꯜꯂꯦꯍꯦ
ꯍꯣꯂꯥ ꯇꯥꯡꯅ ꯇꯧꯍꯟꯅꯕ
ꯂꯣꯏ ꯍꯥꯇꯣꯛꯑꯣ ꯀꯩꯅꯣ
ꯑꯩ ꯁꯤꯔꯦ ꯑꯩ ꯁꯤꯔꯦ ꯑꯩ ꯁꯤꯔꯦ ꯑꯩ ꯁꯤꯔꯦꯍꯦ ꯑꯩ ꯁꯤꯗꯣꯏꯣꯔꯦ ꯑꯣ ꯌꯥꯏ ꯑꯩ ꯄꯥꯏꯔꯦ ꯅꯣꯏ ꯀꯩꯝ ꯇꯧ ꯉꯝꯃꯣꯏ ꯃꯣꯏ ꯀꯩꯝ ꯇꯧ ꯉꯝꯃꯔꯣꯏꯗꯧꯅꯦꯁꯦ ꯁꯨꯃꯥꯏꯅ ꯑꯩꯅ ꯁꯥꯟꯅꯗꯕ
ꯁꯦꯡ ꯑꯩꯗꯤ ꯑꯩ ꯑꯁ ꯀꯃꯥꯏꯅꯣ ꯄꯣꯛꯈꯥꯏꯒ꯭ꯔꯦ ꯖꯨꯝꯕꯤ ꯄꯣꯛꯈꯥꯏꯕꯤ ꯑꯃ ꯌꯥꯎꯏ ꯃꯥꯗꯤ ꯁꯤꯕꯨ ꯁꯤꯔꯝꯅꯤꯗ ꯋꯥꯗ ꯂꯩ ꯖꯩꯝꯕꯤ ꯄꯣꯛꯈꯥꯏꯕꯗꯤ ꯇꯥꯕ꯭ꯔꯣ ꯑꯩ ꯅꯣꯡꯃꯩ ꯃꯔꯨꯗꯨꯗꯤꯌꯦ ꯍꯨꯏ ꯈꯪꯉꯤꯍꯦ
ꯖꯨꯝꯕꯤ ꯄꯣꯛꯈꯥꯏꯕꯤꯗꯨ ꯑꯣꯏꯔꯝ ꯑꯦ ꯑꯦ ꯀꯥꯏꯅꯣ ꯏꯁꯄꯥꯏ ꯏꯁꯄꯥꯏꯗꯔꯃꯦꯟ ꯑꯣꯜꯂꯒ ꯀꯥꯈ꯭ꯔꯦ꯫ ꯁꯥꯏꯟ ꯁꯥꯏꯟ ꯇꯧꯔꯒ ꯑꯦ ꯑꯦ ꯑꯦ ꯑꯦ ꯅꯪ ꯑꯩꯉꯣꯟ ꯑꯌꯥ ꯑꯌꯥ
ꯇꯩ ꯑꯃꯨꯛꯇ ꯍꯩꯇꯕ ꯍꯩꯇꯕ ꯍꯩꯇꯕ ꯎꯏ ꯎꯏ ꯈꯪꯉꯤꯍꯦ
ꯑꯁ ꯀꯥꯡꯁꯤꯗꯤ ꯑꯩ ꯀꯥꯡ ꯍꯤꯗꯥꯛ ꯑꯝꯇ ꯂꯧꯔꯨꯒꯦ ꯀꯥꯏ ꯊꯅꯝꯒꯦ ꯀꯥꯡ ꯍꯤꯗꯥꯛꯇꯣ ꯇꯥꯗ꯭ꯔꯣ ꯑꯩꯅ ꯍꯥꯏꯖꯦ
ꯑꯩꯕꯨ ꯀꯥꯡ ꯍꯤꯗꯥꯛ ꯀꯝꯄꯦꯅꯤꯔꯣ
ꯅꯪ ꯀꯥꯡ ꯍꯤꯗꯥꯛ ꯁꯥꯕ ꯃꯤꯗꯨꯅꯦ ꯑꯩꯅ ꯃꯁꯛ ꯃꯨꯟꯅ ꯈꯪꯉꯦ
ꯎꯝ꯫
ꯀꯩꯒꯤꯅꯣ ꯀꯥꯡ ꯍꯤꯗꯥꯛ ꯀꯥꯏ ꯊꯅꯝꯒꯦ ꯍꯥꯏꯔꯛꯑꯣ ꯂꯩꯇꯦ꯫ ꯇꯥꯕ꯭ꯔꯣ ꯌꯦꯡ ꯌꯦꯡꯒ ꯂꯩꯇꯦ ꯀꯗꯥꯏ ꯊꯅꯝꯒꯦ ꯍꯥꯏꯔꯛꯑꯣ
ꯑꯗꯨꯗꯤ ꯊꯥꯎꯔꯅꯨ
ꯀꯩꯒꯤꯅꯣ ꯑꯩ ꯍꯥꯏꯖꯦ ꯇꯥꯗ꯭ꯔꯣ ꯇꯨꯝꯃꯤꯔꯣ
ꯇꯨꯝꯃꯤ
ꯍꯧꯒꯠꯂꯣ
ꯇꯨꯝꯒꯤꯗꯣꯏꯅꯦ
ꯍꯧꯒꯠꯂꯣ ꯆꯥꯛ ꯆꯥꯛ ꯆꯥꯔꯒ
ꯇꯨꯝꯃꯗꯧ ꯆꯥꯛ ꯆꯥꯔꯒ ꯇꯨꯝꯕꯗꯤ ꯑꯗꯨꯒ ꯑꯩ ꯑꯗꯨꯝ ꯑꯦ ꯒꯦꯝ ꯁꯥꯟꯅꯅꯕ ꯆꯥꯒꯦꯔꯣ ꯀꯥꯡ ꯍꯤꯗꯥꯛꯁꯦ ꯅꯪ ꯀꯥꯡ ꯎꯝ ꯆꯥꯊꯣꯛꯑꯣ ꯍꯥꯎꯕꯅꯤ ꯆꯥꯕ ꯍꯩꯇꯦ ꯅꯪ ꯀꯃꯥꯏ ꯀꯃꯥꯏ ꯆꯥꯗꯣꯏꯅꯣ ꯑꯗꯣ ꯑꯗꯨꯝ ꯆꯥꯁꯤꯜꯂꯣ ꯃꯤꯠ ꯎꯏꯁꯤꯜꯂꯒ ꯃꯤꯠ ꯎꯏꯁꯤꯜꯂ ꯆꯥꯕ ꯇꯨꯝꯃꯣꯏꯌꯦ ꯅꯨꯡꯉꯥꯏꯗꯣꯏꯅꯦ
ꯄꯥꯏꯔꯣꯏ
ꯌꯦꯡꯉꯨ ꯑꯣ ꯎꯝ ꯅꯨꯡꯉꯥꯏꯕ꯭ꯔꯥ ꯄꯪꯕꯒꯤ ꯀꯩꯅꯣ ꯑꯩ ꯄꯪꯖꯨ ꯄꯪꯗꯅ ꯄꯪꯕꯩ ꯅꯠꯇ꯭ꯔꯣ ꯅꯪ ꯁꯤꯔꯤꯗꯣ
ꯑꯩ ꯀꯃꯥꯏ ꯁꯤꯒꯦ ꯍꯥꯏꯁꯦ
ꯍꯩꯇꯕꯒꯤ
ꯀꯃꯥꯏꯅꯅꯣ ꯍꯩꯇ꯭ꯔꯤꯖꯦ ꯑꯩ
ꯍꯩꯕ ꯋꯥꯠꯄꯗꯣ ꯑꯗꯨꯗꯣ ꯍꯩꯇꯕ ꯀꯧꯏ
ꯑꯩꯅ ꯍꯥꯠꯂꯤꯁꯦ ꯌꯦꯡꯉꯣ ꯃꯤ
ꯎꯗꯦ ꯃꯤꯅ ꯍꯥꯠꯂꯛꯄꯗꯤ ꯎꯏ ꯅꯪ ꯍꯩꯇꯕꯗꯣ ꯃꯌꯥꯝ ꯂꯣꯏ ꯈꯪꯅꯩ ꯍꯥꯏꯕ
ꯈꯪꯅꯗꯦ
ꯈꯪꯉꯦ ꯑꯩꯅꯗꯤ ꯈꯪꯉꯦ ꯑꯗꯨꯕꯨ
ꯑꯩ ꯍꯩꯕꯅꯤꯅ ꯑꯩ ꯍꯩꯇꯦꯖꯦ ꯀꯅꯥꯝꯇꯅ ꯈꯪꯅꯗꯦ
ꯑꯩꯅꯗꯤ ꯈꯪꯉꯤ
ꯅꯪ ꯅꯪꯅ ꯑꯉꯥꯎꯕ ꯑꯣꯏꯕꯒꯤ ꯈꯪꯕ ꯑꯉꯥꯎꯕ ꯈꯨꯈꯪ ꯀꯧꯋꯦ ꯅꯪꯒꯤꯗꯣ
ꯎꯝ ꯌꯥꯔꯕ ꯌꯥꯗꯦ
ꯌꯥꯍꯜꯂꯣ
ꯌꯥꯔꯣꯏꯌꯦ
ꯌꯥꯍꯜꯂꯣ
ꯌꯥꯗꯦ
ꯌꯥꯍꯜꯂꯣ
ꯅꯪ ꯁꯤꯔꯝꯗꯥꯏꯒꯤ ꯌꯥꯔꯛꯇꯣꯏꯔꯕ
ꯑꯩ ꯁꯤꯗꯣꯏꯕ ꯀꯅꯥ ꯑꯌꯥ ꯀꯩꯅꯣ ꯀꯃꯥꯏꯅꯅꯣ
ꯍꯥꯏꯗꯤ ꯃꯣꯏꯁꯦ ꯑꯩ ꯅꯥꯛ ꯌꯧꯔꯀꯥꯟꯗ ꯄꯣꯈꯥꯏꯗꯧꯅꯦꯕ ꯑꯩ ꯅꯥꯛ ꯌꯧꯔꯀꯥꯟꯗ ꯄꯣꯈꯥꯏꯕꯒꯤ ꯁꯤꯡꯗꯧꯅꯦꯕ ꯑꯗꯣ ꯍꯥꯟꯅ ꯂꯥꯛꯑꯦ ꯍꯩ ꯊꯣꯏꯔ
ꯑꯗꯨꯗꯤ ꯑꯩ ꯁꯥꯎꯔꯛꯀꯅꯤꯗ
ꯍꯩꯇ꯭ꯔꯥꯒ ꯁꯥꯎꯕꯅꯣ ꯍꯥꯏꯕꯅꯦ ꯑꯩꯉꯣꯟꯗ ꯀꯗꯔ ꯇꯧꯋꯦ ꯍꯥꯏꯗꯤ ꯅꯪꯗꯣ ꯍꯩꯌꯦ ꯈꯪꯕꯅꯤꯅ ꯍꯩꯕ ꯌꯥꯝ ꯁꯥꯏꯌꯦꯗꯣ ꯈꯪꯍꯟꯕꯒꯤ ꯀꯌꯥꯝ ꯍꯩꯔꯅꯤ ꯇꯦꯁ ꯇꯧꯕꯅꯤꯗ
ꯍꯥꯏꯗꯤ ꯃꯣꯏꯁꯦ ꯀꯗꯔ ꯇꯧꯕꯩꯅꯦ ꯑꯗꯨꯗꯣ ꯑꯩ ꯅꯥꯛꯇ ꯀꯣꯟꯅ ꯁꯨꯡꯉꯛꯇꯧ ꯄꯣꯠꯇꯣ ꯁꯨꯡꯉ ꯂꯥꯛꯑꯦꯕ ꯇꯣꯛꯈꯥꯏꯔꯦ ꯑꯩ ꯅꯥꯛ ꯌꯧꯕꯒ ꯑꯗꯨꯗꯤ ꯀꯗꯔ ꯗꯨꯗꯤ ꯀꯗꯔ ꯅꯠꯇ꯭ꯔꯦ ꯀꯇ꯭ꯔꯥꯅꯤ ꯃꯣꯏꯅ ꯇꯧꯏꯁꯤ ꯑꯃꯃꯝ ꯃꯣꯏ ꯑꯃꯃꯝꯅ ꯑꯩꯁꯦ ꯑꯃꯨꯃꯨꯛ ꯀꯣꯟꯕꯤ ꯁꯥꯟꯅ ꯂꯩꯔꯦ ꯌꯥꯝ ꯅꯨꯡꯉꯥꯏꯕꯖꯥꯠꯅꯤ
ꯅꯪ ꯍꯩꯇꯕꯒꯤ
ꯍꯧꯖꯤꯛꯀꯤ ꯃꯀꯣꯛꯇ ꯄꯥꯏ ꯂꯪꯉꯨꯔꯤꯗꯣ ꯗꯤꯐ꯭ꯔꯦꯛ ꯇꯣꯏꯅꯦꯕ ꯑꯩꯅ
ꯑꯗꯣ ꯀꯃꯥꯏꯅ ꯇꯧꯒꯦ ꯇꯧꯔꯖꯨ ꯌꯥꯗꯤ ꯑꯦꯐꯇ ꯅꯝꯃ ꯗꯤꯐꯇꯦꯛ ꯇꯧꯕꯅꯦꯕ
ꯑꯗꯨ ꯇꯧꯒꯦ ꯇꯧꯋꯦ
ꯑꯗꯨꯒꯤ ꯅꯪ ꯍꯩꯇꯕ
ꯎꯝ
ꯗꯨꯒꯤ
ꯎꯝ ꯑꯩ ꯍꯥꯏꯌꯦ ꯁꯤꯗꯤ ꯁꯤ
ꯉꯍꯥꯛꯀꯤ ꯃꯃꯥꯡꯗꯁꯨ ꯁꯤꯈꯤꯕꯅꯤꯗ ꯑꯩꯈꯣꯏ ꯍꯩꯕꯁꯦ
ꯌꯥ ꯑꯩ ꯁꯤꯔꯤꯗꯨꯅ ꯃꯣꯏꯅ ꯀꯗꯔ ꯇꯧꯔꯛꯄꯒꯤ
ꯑꯗꯨꯅꯤ ꯍꯥꯏꯖꯦ
ꯎꯝ
ꯃꯣꯏ ꯀꯗꯔ ꯇꯧꯔꯛꯒ ꯑꯩ
ꯑꯩ ꯍꯤꯡꯉꯨ ꯍꯥꯏꯔꯣ ꯃꯣꯏ ꯀꯗꯔ ꯇꯧꯔꯛꯑꯕꯣ ꯑꯗꯨ ꯍꯤꯡꯕ ꯌꯥꯎꯋꯦ ꯃꯣꯏ ꯀꯗꯔ ꯇꯧꯔꯛꯑꯕꯥꯎ
ꯂꯩꯌꯣ ꯅꯪꯅ
ꯀꯗꯔꯕꯨ ꯀꯗꯔ ꯍꯥꯏꯕꯅꯤ ꯀꯗꯔꯁꯦ ꯀꯩ ꯍꯥꯏꯌꯣ ꯍꯥꯏꯅꯣ
ꯍꯩꯇꯕ ꯍꯥꯏꯗꯧꯕ
ꯑꯗꯨꯏ ꯋꯥꯗꯨꯗꯤ ꯅꯪꯅ ꯃꯣꯕꯥꯏꯜ ꯂꯤꯖꯦꯟ ꯁꯥꯟꯅꯕꯗ ꯅꯣꯏꯗꯤ ꯃꯍꯩ ꯇꯧꯅꯗ ꯇꯥꯏꯗꯤ ꯅꯪ ꯃꯤꯡꯗ ꯇꯥꯔꯦꯅꯦ
ꯑꯩꯅ ꯍꯩꯇꯕꯒꯤꯅꯦ ꯑꯗꯣ ꯑꯩꯈꯣꯏ ꯄꯣꯔꯤꯗꯣ ꯑꯩꯅ ꯍꯩꯇꯕꯒꯤ ꯑꯗꯨꯅꯦ ꯑꯩꯈꯣꯏ ꯍꯩꯇꯗꯤ ꯍꯩꯇꯦ ꯍꯥꯏꯕ ꯅꯪꯗꯧꯅ ꯇꯧꯗꯦ ꯍꯥꯏꯕꯅꯤꯗ ꯅꯃꯥꯏ ꯏꯀꯥꯏ ꯈꯪꯗꯕ ꯑꯩꯗꯤ ꯍꯩꯌꯦ ꯂꯣꯏ ꯃꯌꯥꯝ ꯂꯣꯏ ꯈꯪꯅꯔꯕ ꯋꯥꯅꯤ
ꯑꯩꯗꯤ ꯍꯥꯏꯌꯦ ꯍꯥꯏꯁꯤꯗ ꯑꯗꯨꯗꯤ ꯑꯩ ꯍꯥꯏ ꯃꯌꯥꯝ ꯂꯣꯏ ꯈꯪꯉꯤꯕ
ꯎꯝ
ꯑꯗꯣ ꯅꯪꯅ ꯀꯔꯤꯅꯣꯕ ꯑꯩꯉꯣꯟꯗ ꯀꯔꯦꯝꯅꯕ ꯑꯃꯥ ꯌꯥꯎꯋꯤꯁꯦ
ꯌꯥꯎꯗꯦ ꯅꯪ ꯍꯩꯇꯦꯗꯨ ꯈꯪꯕ
ꯁꯨꯝ ꯁꯨꯝ ꯃꯣꯏꯗꯤ ꯑꯩ ꯍꯥꯛ ꯌꯧꯔꯀꯥꯟꯗ ꯑꯁ ꯄꯣꯈꯥꯏꯈ꯭ꯔꯦ
ꯄꯣꯛꯈꯥꯏꯔꯤꯀꯥꯟꯗ ꯑꯩ ꯊꯝꯍꯧꯔꯒꯦ
ꯑꯥ